ꯑꯩꯔꯤ
ꯌꯥꯔꯦ ꯌꯥꯔꯦ
ꯁꯤꯗ ꯃꯉꯥꯃꯨꯛ ꯇꯧꯕꯗ ꯆꯞ ꯆꯥꯔꯅꯤ ꯀꯨꯟꯊ꯭ꯔꯥ ꯁꯨꯔꯅꯤ
ꯐꯔꯦ ꯑꯗꯨꯗꯤ ꯅꯪꯒ ꯑꯩꯒꯁꯨ ꯑꯩꯒꯤ ꯁꯤꯗꯒꯤ ꯇꯧꯔꯛꯇꯣꯏꯁꯦ ꯑꯃ ꯋꯥꯠ ꯂꯧꯔꯤꯕꯅꯦ
ꯎꯝ
ꯌꯥꯔꯦ ꯑꯗꯨꯗꯤ ꯌꯥꯝ ꯐꯔꯦ
ꯀꯨꯟꯊ꯭ꯔꯥꯁꯒ ꯀꯨꯟꯊ꯭ꯔꯥꯁꯤ ꯑꯃꯝꯇꯪꯒ ꯍꯦꯜꯂꯗꯤ ꯅꯨꯡꯉꯥꯏꯒꯗꯕꯅꯤ
ꯍꯥ
ꯀꯨꯟꯊ꯭ꯔꯥꯁꯤꯝꯇꯪꯒ ꯍꯦꯜꯂꯗꯤ ꯅꯨꯡꯉꯥꯏꯗꯧꯅꯤ ꯃꯤ ꯆꯥꯃꯨꯛꯀ ꯇꯧꯔꯕ ꯋꯥ
ꯑꯗꯨꯅꯦ ꯅꯪ ꯑꯗꯨ ꯁꯤꯒꯤꯁꯦ ꯂꯣꯏꯁꯤꯜꯂꯒ ꯅꯪ ꯑꯃꯨꯛ ꯀꯨꯜꯂꯤ ꯑꯣꯏꯍꯜꯂꯣ
ꯎꯝ
ꯑꯗꯨꯅꯤꯅꯦ ꯑꯩ ꯍꯧꯖꯤꯛ ꯑꯃꯨꯛ ꯑꯩꯒꯤꯗꯒꯤ ꯌꯥꯗꯕꯒꯤ ꯑꯩꯒꯤꯗꯒꯤ ꯌꯥꯗꯕꯒꯤ ꯀꯣꯂꯤ ꯑꯃꯒ ꯑꯣꯏꯔꯤ ꯑꯩꯗꯣ ꯑꯩꯒꯤ ꯐꯣꯟꯗꯒꯤ
ꯑꯗꯨꯅꯤ ꯑꯩꯈꯣꯏ ꯄꯥ ꯂꯥꯛꯏ ꯐꯖꯔꯦ
ꯀꯔꯤꯒꯤ ꯐꯖꯔꯤꯅꯣ ꯀꯔꯤꯒꯤꯅꯣꯅꯦ ꯅꯣꯏꯄꯥꯅ ꯁꯥꯎꯕ꯭ꯔꯣ ꯌꯥꯗꯕ꯭ꯔꯣ
ꯌꯥꯕꯨꯗꯤ ꯌꯥꯢ ꯑꯗꯨꯏꯁꯨ ꯆꯩꯔꯛꯀꯅꯤ ꯋꯥꯊꯤ ꯋꯥꯆꯣꯏꯑꯅ
ꯍꯥ
ꯋꯥꯊꯤ ꯋꯥꯆꯣꯏꯅ ꯆꯩꯔꯛꯑꯗꯤ
ꯑ ꯑꯗꯨꯗꯤ ꯁꯤꯁꯦ ꯂꯣꯏꯁꯤꯜꯂꯒ ꯑꯩ ꯑꯇꯣꯞꯄ ꯃꯤꯗ ꯑꯃꯃꯨꯛ ꯇꯧꯔꯒꯦ ꯌꯥꯔꯦꯅ
ꯍꯣꯢ ꯆꯤꯆꯦ
ꯍꯌꯦꯡ ꯑꯃꯨꯛ ꯇꯧꯔꯁꯤ ꯅꯪꯒꯤ
ꯎ ꯀꯩꯅꯣ ꯅꯣꯏ ꯂꯥꯛꯁꯟ ꯅꯣꯏ ꯉꯟꯇꯥ ꯂꯥꯛꯏ ꯀꯩꯒꯤꯅꯣ ꯁꯤ ꯁꯤ ꯋꯥꯔꯤ ꯁꯥꯟꯅꯔꯤꯌꯦ ꯅꯃꯥꯟꯅꯕꯤꯗꯨꯒ ꯑꯈꯣꯢꯄꯥ ꯂꯥꯛꯢ ꯇꯜꯂꯤ ꯍꯂꯣ ꯍꯜꯂꯣ ꯎꯝ ꯇꯠꯂꯝꯃꯅꯤ ꯍꯜꯂꯣ